ꯃꯣꯏꯁꯦ
ꯅꯪ ꯉꯥꯡꯅ ꯂꯩꯔꯝꯃꯤꯅꯤ
ꯑꯗꯨꯗꯤ ꯑꯩꯁꯨ ꯉꯥꯡꯒꯦ ꯇꯧꯔꯝꯃꯒ ꯃꯨꯠꯈ꯭ꯔꯦ ꯑ ꯈꯪꯒꯅꯤ ꯈꯪꯗꯦ ꯑꯗꯨ ꯑꯩ ꯑꯗꯨꯝ ꯑꯩ ꯑꯩꯒꯤ ꯐꯠꯇꯕꯗꯣ ꯍꯥꯏꯔꯦ ꯍꯥꯟꯅꯗꯤ ꯌꯥꯝ ꯁꯥꯎꯒꯜꯂꯦ ꯍꯧꯖꯤꯛꯇꯤ ꯌꯥꯝ ꯐꯔꯛꯑꯦ ꯍꯥꯏꯗꯤ ꯍꯧꯖꯤꯛꯅ ꯈꯔ ꯆꯍꯤꯗꯨꯣ ꯌꯥꯝꯕꯅꯤꯅ ꯄꯨꯡ ꯀ꯭ꯌꯥꯝ ꯇꯥꯕ ꯍꯥꯏꯒꯗ꯭ꯔꯥ ꯍꯥꯟꯅꯗꯤ ꯌꯥꯝ ꯁꯥꯎꯋꯦꯕꯀꯣ ꯑꯁ ꯑꯩꯅ ꯍꯥꯏ ꯁꯀꯨꯜ ꯑꯗꯨꯗ ꯀꯃꯥꯏꯅ ꯇꯧꯕꯦ ꯍꯥꯏꯔꯒ ꯎꯝ ꯍꯥꯏ ꯁ꯭ꯀꯨꯜꯗꯁꯨ ꯍꯣꯏ ꯃꯤꯗꯨꯗꯤ ꯈꯟꯅꯗꯕ ꯑꯗꯨꯝ ꯐꯦꯃꯤꯂꯤꯗꯨ ꯂꯥꯛꯑꯒꯗꯤ ꯑꯩ ꯌꯥꯝ ꯁꯥꯎꯒꯟꯕꯗꯣ
ꯑꯆꯥ
ꯁ꯭ꯀꯨꯜ ꯍꯜꯂꯛꯄꯗ ꯆꯥꯛ ꯂꯩꯔꯝꯗꯋ ꯑꯩꯅ ꯀꯃꯥꯏꯅ
ꯎꯝ ꯑꯣ
ꯄꯨꯃ ꯄꯥꯟꯗ
ꯎꯝ ꯐꯖꯥꯔꯅꯤ ꯇꯗꯤ ꯆꯩ ꯈ꯭ꯔꯗꯤ ꯅꯝꯃꯝꯅꯤꯅ
ꯑꯗꯨꯃꯥꯏꯅ ꯇꯧꯋꯦꯕꯀꯣ ꯌꯥꯝ ꯁꯥꯎꯅꯤꯡꯕꯗꯣ ꯕꯦꯛꯇꯨꯗ ꯂꯥꯏꯔꯤꯛ ꯃꯌꯥꯝꯗꯣ ꯄꯨꯔꯒ ꯈꯨ ꯎ ꯁ꯭ꯀꯨꯜꯗꯒꯤ ꯈꯨꯟꯗ ꯌꯧꯕꯁꯦ ꯌꯥꯝ ꯋꯥꯏꯑꯦꯕꯀꯣ
ꯎꯝ
ꯑꯩꯗꯣ ꯀꯞꯁꯨ ꯀꯞꯄꯦꯕꯀꯣ ꯆꯥꯛꯂꯥꯃꯒ ꯍꯜꯂꯛꯄꯗ ꯂꯩꯔꯝꯗꯕꯗꯣ ꯀꯞꯄꯒ ꯆꯐꯨꯗꯨ ꯃꯄꯥꯟꯗ ꯂꯧꯊꯣꯛꯄꯤꯕ꯭ꯔꯥ
ꯑꯗꯨꯗ ꯑꯗꯨꯗꯤ ꯅꯪ ꯅꯪꯒꯤ ꯁꯥꯎꯕꯗꯗꯤ ꯂꯩꯔꯝꯃꯤꯅꯤꯗ ꯃꯅꯨꯡꯗ
ꯂꯩꯔꯒꯁꯨ ꯏꯁꯥꯅ ꯀꯟꯇ꯭ꯔꯣꯜ ꯇꯧꯕ ꯍꯥꯏꯕ ꯂꯩꯗꯅ ꯑꯗꯨꯗꯣ ꯍꯥꯏꯕꯅꯤꯗ ꯀꯟꯇ꯭ꯔꯣꯜꯗꯣ ꯍꯩꯔꯦ ꯍꯥꯏꯕ ꯍꯥꯎꯊꯥꯗꯨ ꯀ ꯑꯩꯗꯤ ꯈꯪꯈ꯭ꯔꯦꯕꯀꯣ ꯃꯤ ꯑꯃ ꯊꯦꯝꯕ ꯀꯥꯟꯗ ꯎꯝ ꯁꯥꯎꯔꯒ ꯊꯦꯝꯃꯗꯤ ꯍꯦꯟꯅ ꯁꯥꯎꯒꯅꯤ ꯏꯅꯥꯎꯅꯨꯄꯥꯁꯨ ꯌꯥꯝ ꯂꯝꯍꯦꯜꯂꯦꯕꯀꯣ ꯑꯗꯨꯗ ꯑꯗꯨꯝ ꯏꯅꯥꯎꯅꯨꯄꯥ ꯑ ꯂꯝ ꯍꯦꯟꯕꯅꯤꯅ ꯏꯁꯥꯅ ꯈꯪꯕꯗꯣ ꯍꯥꯏꯗꯤ ꯑꯩꯈꯣꯏꯅ ꯁꯥꯎꯔꯒ ꯉꯥꯡꯒꯗꯤ ꯃꯥ ꯂꯧꯒ ꯍꯥꯏꯕꯒꯤ ꯋꯥꯈꯜꯗꯨꯣ ꯊꯣꯛꯏꯕ ꯏꯅꯥꯎꯅꯨꯄꯥ ꯂꯩꯔꯕꯅꯤꯅ ꯍꯥꯟꯅꯗꯤ ꯂꯣꯏꯅ ꯄꯤꯛꯑꯦꯗꯅ ꯑꯩꯁꯨ ꯗꯅ ꯑꯗꯨꯗꯤ ꯏꯅꯥꯎꯅꯨꯄꯥꯗ ꯋꯥ ꯉꯥꯡꯕ ꯀꯥꯟꯗ ꯇꯞꯅ ꯇꯞꯅ ꯉꯥꯡꯉꯦꯕꯀꯣ ꯃꯉꯣꯟꯗꯗꯤ ꯁꯥꯎꯔꯒ ꯉꯥꯡꯕꯗ ꯃꯥ ꯂꯧ ꯠꯇꯦꯕ ꯑꯗꯣ ꯑꯩꯉꯣꯟꯗ ꯀꯤꯗꯤ ꯀꯤꯕꯅꯦꯕ ꯏꯅꯥꯎꯅꯨꯄꯥꯗꯣ ꯑꯩꯈꯣꯏ ꯏꯆꯦ ꯏꯆꯦ ꯑꯃꯒ ꯏꯅꯥꯎꯅꯨꯄꯤ ꯂꯩꯕ ꯃꯕꯥꯅꯤꯗꯗꯤ ꯀꯤꯗꯦꯕꯀꯣ
ꯑꯆꯥ
ꯀꯤꯑꯕ ꯃꯥ ꯈꯔ ꯑꯩꯉꯣꯟꯗ ꯔꯦꯁꯄꯦꯛꯁꯨ ꯌꯥꯝ ꯇꯧꯕꯅꯦꯕ ꯃꯥꯗꯤ ꯍꯥꯏꯗꯤ ꯑꯩꯗꯤ ꯋꯥ ꯌꯥꯝꯥꯡ ꯉꯥꯡꯗꯦꯕꯀꯣ ꯑꯩꯗꯤ ꯉꯥꯡꯉꯣꯏꯕ ꯑꯗꯨꯝ ꯌꯦꯡꯒꯅꯤꯕ
ꯊꯕꯛꯇ ꯇꯧꯎ ꯃꯤꯔꯣ
ꯉꯥꯡ ꯉꯥꯡꯕ ꯍꯧꯈ꯭ꯔꯗꯤ ꯃꯣꯏ ꯈꯨꯝꯕ ꯉꯝꯗꯕꯅꯦꯕ ꯍꯥꯏꯗꯤ ꯑꯗꯨꯝ ꯃꯣꯏꯁꯦ ꯂꯥꯏꯔꯤꯛ ꯄꯥꯕꯁꯨꯦ ꯌꯥꯝ ꯇꯜꯂꯦꯕꯀꯣ
ꯑꯁ ꯀꯤꯑꯍꯦ ꯑꯩ ꯑꯃꯨꯛ ꯉꯥꯡꯕ ꯍꯧꯔꯗꯤ ꯃꯣꯏ ꯉꯥꯡꯕ ꯉꯝꯗꯕꯅꯤ ꯍꯥꯏꯅ ꯑꯩꯁꯨ ꯀꯤꯌꯦ
ꯍꯥꯏꯗꯤ ꯂꯥꯏꯔꯤꯛꯇꯣ ꯌꯥꯝ ꯄꯥꯅꯤꯡꯗꯦꯕ ꯏꯅꯥꯎꯅꯨꯄꯥꯗꯣ ꯑꯗꯨꯒꯤ ꯑꯩ ꯑꯩꯅ ꯑꯩꯅ ꯏꯁꯇ꯭ꯔꯒꯜ ꯇꯧꯕꯗ ꯃꯣꯏꯗ ꯍꯥꯏꯌꯦꯕꯀꯣ ꯍꯥꯏꯗꯤ ꯑꯩꯗ ꯌꯥꯝ ꯈꯪꯅꯤꯡꯕꯒꯤ ꯂꯥꯏꯔꯤꯛ ꯄꯥꯝꯕꯗꯣ ꯍꯥꯏꯗꯤ ꯑꯩꯁꯨ ꯈꯪꯗꯕꯅꯦꯕꯀꯣ ꯑꯗꯣ ꯌꯥꯝ ꯈꯪꯅꯤꯡꯕꯒꯤ ꯑꯩꯅ ꯍꯣꯠꯅꯔ ꯂꯥꯏꯔꯤꯛ ꯄꯥꯕꯒꯤ ꯁꯨꯃꯥꯏꯅ ꯄꯥꯁ ꯇꯧꯕꯅꯦ ꯁꯨꯃꯥꯏꯅ ꯃꯣꯏꯗꯨꯁꯨ ꯌꯥꯝ ꯍꯥꯏꯌꯦꯕꯀꯣ ꯍꯧꯖꯤꯛꯇꯤ ꯂꯥꯏꯔꯤꯛ ꯄꯥꯕ ꯍꯧꯔꯣ ꯅꯠꯇ꯭ꯔꯗꯤ ꯀꯣꯟꯗ ꯀꯞꯀꯅꯤ ꯍꯥꯏꯕꯅꯦꯕ ꯑꯩꯅ ꯑꯩꯁꯨ ꯀꯞꯄꯒ ꯀꯞꯄꯒ ꯂꯣꯏꯔꯤꯛ ꯄꯥꯕꯅꯦ ꯍꯩꯇꯕꯒꯤ
ꯪꯥꯟ ꯍꯥꯏꯔꯝꯃꯅꯤꯦ
ꯑ ꯑꯗꯨꯒꯤ ꯏꯕꯣꯛꯅꯁꯨꯀꯣ ꯑꯩꯉꯣꯟꯗ ꯌꯥꯝ ꯊꯥꯒꯠꯄꯅꯦ ꯑ ꯑꯗꯨꯝ ꯎꯝ ꯍꯥꯏꯔꯛꯑꯣ ꯅꯪ ꯍꯥꯟꯅ
ꯑꯩꯗꯤ ꯂꯥꯏꯔꯤꯛ ꯇꯝꯕꯗꯤ ꯑꯗꯨꯝ ꯅꯨꯡꯉꯥꯏꯅ ꯇꯝꯈꯤꯗ ꯀ꯭ꯂꯥꯁ ꯐꯣꯔ ꯐꯥꯏꯚꯇ ꯈꯔ ꯋꯥꯈꯤ ꯍꯥꯏꯕꯗꯤ ꯌꯥꯝ ꯁꯥꯊꯤꯕ ꯃꯇꯝꯗ ꯂꯥꯏꯔꯤꯛꯁꯨ ꯄꯥ ꯄꯥꯗ꯭ꯔꯒ ꯁ꯭ꯀꯨꯜ ꯍꯜꯂꯛꯄ ꯍꯦꯛ ꯀꯣꯏꯕ ꯆꯠꯄ ꯁꯥꯟꯅꯕ ꯆꯠꯄ ꯏꯃꯥ ꯏꯄꯥꯅ ꯍꯥꯏꯕꯁꯨ ꯏꯟꯗꯕ ꯃꯣꯏꯅ ꯍꯥꯏꯔꯁꯨ ꯃꯣꯏ ꯌꯨꯝꯗ ꯂꯩꯇ꯭ꯔꯗꯤ ꯑꯗꯨꯝ ꯂꯣꯠꯂꯣ ꯆꯦꯟ ꯊꯣꯛꯈꯤꯕ ꯂꯥꯏꯔꯤꯛ ꯄꯥꯗꯕꯤ ꯑꯗꯨꯃꯥꯏꯅ ꯇꯧꯔꯒ ꯋꯤꯟꯇꯔ ꯋꯤꯟꯇꯔ ꯃꯇꯝ ꯑꯩꯈꯣꯏ ꯐꯥꯏꯅꯦꯜ ꯂꯩꯖꯝ ꯂꯥꯛꯑꯦꯗꯅ ꯃꯗꯨ ꯊꯥ ꯃꯥꯒꯤ ꯃꯃꯥꯡꯗ ꯑꯩꯒꯤ ꯑꯪꯀꯜ ꯑꯃ ꯂꯥꯏꯔꯤꯛ ꯈꯔ ꯇꯝꯈꯤꯕ ꯂꯩꯕꯀꯣ
ꯑꯥ
ꯍꯥꯏꯕꯗꯤ ꯑꯪꯀꯜ ꯃꯔꯛꯇ ꯃꯥꯅ ꯈꯔ ꯂꯥꯏꯔꯤꯛ ꯍꯩꯌꯦꯕ ꯑꯗꯨ ꯃꯥꯒꯤ ꯃꯐꯝꯗ ꯍꯥꯞꯄꯒ ꯊꯝꯃꯒ ꯅꯨꯡꯗꯥꯡ ꯄꯨꯡ ꯇꯔꯥ ꯇꯔꯥ ꯑꯉꯥꯡ ꯃꯇꯝꯗ ꯄꯥꯕꯁꯤꯗꯤ ꯑꯁ ꯂꯣꯏꯁꯤꯟ ꯁꯤꯟꯕ ꯉꯥꯏꯕ ꯉꯝꯗꯕꯅꯤ ꯆꯩꯁꯨ ꯆꯥꯕ ꯑꯗꯨꯒ ꯌꯥꯝ ꯐꯩ ꯑꯩꯈꯣꯏ ꯑꯪꯀꯜꯗꯣ ꯍꯥꯏꯕꯗꯤ ꯑꯉꯥꯡꯒꯤ ꯑꯄꯥꯝꯕꯗꯣ ꯈꯪꯉꯦꯕ ꯅꯨꯡꯗꯥꯡꯗꯒꯨꯝꯕ ꯆꯥꯛ ꯆꯥꯈ꯭ꯔ ꯃꯇꯨꯡꯗꯒꯨꯝꯕ ꯆꯠꯂꯒ ꯗꯨꯀꯥꯟꯗ ꯄꯨꯔꯒ ꯃꯤꯊꯥꯏ ꯈꯔ ꯈꯔ ꯂꯧꯕꯤꯔꯒ ꯂꯥꯏꯔꯤꯛꯁꯨ ꯐꯖꯅ ꯄꯥꯍꯟꯕꯗꯣ ꯑꯩꯒ ꯑꯩꯒꯤ ꯀꯖꯟ ꯑꯃ ꯑꯩꯈꯣꯏ ꯑꯩꯒꯤ ꯏꯌꯥꯝꯕ ꯍꯥꯏꯇꯥꯔꯦ ꯑꯩꯗꯤ ꯏꯆꯦ ꯑꯃ ꯍꯥꯜꯂꯦꯕ ꯃꯥꯅ ꯏꯕꯥꯅꯤꯕꯨ ꯑꯗꯨꯝ ꯇꯧꯕꯅꯤꯅꯦ ꯑꯁ ꯄꯨꯡ ꯅꯥꯏꯟ ꯇꯦꯟ ꯇꯥꯔ ꯀꯥꯟꯗ ꯑꯩꯈꯣꯏ ꯑꯉꯥꯡꯕ ꯃꯇꯝꯗꯗꯤ ꯇꯨꯝꯅꯤꯡꯉꯤꯗꯅ ꯑ ꯍꯨꯏ ꯊꯥꯕ ꯃꯇꯝꯗ ꯚꯥꯛ ꯚꯥꯛ ꯆꯥꯕꯅꯤꯅꯦ ꯑꯩꯕꯨꯗꯤ ꯄꯛ ꯑꯩꯕꯨꯗꯤ ꯄ ꯍꯨꯏꯗꯤ ꯍꯨꯏꯗ꯭ꯔꯦꯕ ꯑꯁ ꯑꯩ ꯌꯥꯝꯃꯗꯗꯤ ꯑꯁ ꯃꯥꯒꯤ ꯌꯨꯝꯅꯤꯅ ꯃꯥꯅꯤ ꯀꯩꯅꯣ ꯇꯧꯕꯅꯦꯕ ꯑꯗꯨꯝ ꯀꯔꯤꯁꯦ ꯐ꯭ꯔꯤꯗ ꯂꯩꯔꯒ ꯈꯔ ꯀꯤꯗꯕ ꯃꯄꯥꯥꯕꯣ ꯑꯗꯨꯕꯨ ꯆꯍꯤ ꯆꯥꯔꯛ ꯐꯥꯎꯕ ꯃꯇꯝꯗꯗꯤ ꯈꯪꯉꯦꯕꯣ ꯋꯤꯟꯇꯔ ꯃꯇꯝꯗ ꯎꯏꯕ ꯍꯧꯔꯗꯤ ꯆꯩ ꯈꯔ ꯐꯨꯔꯒ ꯑ ꯆ ꯑ ꯑꯅꯤꯔ ꯐꯨꯔꯒ ꯃꯥꯏ ꯇꯥꯕ ꯆꯠꯂꯏꯋꯤꯟꯇꯔ ꯑꯗꯨꯁꯨꯁꯤꯡ ꯏꯪ ꯅꯃ ꯄꯥꯗ
ꯍ ꯑꯩ ꯅꯪꯉꯣꯟꯗ ꯀꯩꯅꯣꯝꯃ ꯍꯪꯒꯦ
ꯍꯥꯡꯒꯅꯨ ꯈꯪꯉꯦ
ꯅꯪꯁꯦ ꯍꯥꯏꯗꯤ ꯎ ꯑꯗꯨꯝ ꯏꯪꯂꯤꯁꯇ ꯍꯥꯏꯒꯦꯗꯕꯣ ꯃꯤ ꯇ ꯂꯣꯟ ꯀꯃꯥꯏꯅ ꯍꯥꯏꯒꯦ ꯈꯪꯗ꯭ꯔꯦꯝ ꯑꯗꯨꯗꯤ ꯑ ꯅꯪꯒꯤꯁꯦ ꯒꯨꯗ ꯂꯤꯁꯟꯅꯔ ꯑꯣꯏꯕ꯭ꯔꯥ ꯍꯥꯏꯗꯤ ꯃꯤꯅ ꯋꯥ ꯉꯥꯡꯕ ꯀꯥꯟꯗ ꯑꯗꯨꯝ ꯇꯥꯕꯗꯣ
ꯍꯣꯏꯗ ꯑꯦꯛꯇꯤꯚ ꯂꯤꯁꯅꯤꯡ ꯍꯥꯏꯕꯅꯦ ꯑꯗꯨꯗꯣ ꯏꯁꯀꯤꯜꯗ ꯑꯩ ꯑꯩꯒꯤ ꯏꯁꯀꯤꯜ ꯑꯩꯒꯤ ꯏꯁꯀꯤꯜ ꯑꯃꯅꯦ ꯑꯗꯨꯁꯨ
ꯑꯁ ꯑꯩꯗꯤ ꯄꯥꯝꯃꯦ ꯑꯗꯨꯗꯣ ꯃꯤꯅ ꯋꯥ ꯉꯥꯡꯕ ꯀꯥꯟꯗ ꯌꯥꯝ ꯐꯖꯅ ꯇꯥꯕꯗꯣ ꯑꯗꯨ ꯄꯥꯝꯃꯦ ꯍꯥꯏꯗꯤ ꯇꯥꯗꯕꯤꯗ ꯃꯥꯅ ꯉꯥꯛꯇ ꯉꯝꯅꯤꯉꯥꯏ ꯇꯧꯕꯤꯗꯨꯗ ꯍꯩꯅꯗꯦ ꯌꯥꯝꯅ
ꯑꯠꯆꯥ ꯑꯩꯁꯨ ꯃꯔꯛ ꯃꯔꯛꯇ ꯉꯝꯅꯤꯡꯕꯅꯦ ꯑꯗꯨꯕꯨ ꯑꯩ ꯑꯗꯨꯝ ꯍꯣꯏ ꯑꯦꯛꯇꯤꯚ ꯂꯤꯁꯅꯤꯡꯗꯤ ꯑꯩ ꯑꯗꯨꯝ ꯂꯩꯌꯦ
ꯑꯦꯖ ꯁꯨꯃꯥꯏꯅꯕꯨ ꯑꯣꯏꯔꯗꯤ ꯐꯩ
ꯀ꯭ꯂꯥꯁ ꯁꯚꯦꯟꯗ ꯍꯣꯁꯇꯦꯜ ꯆꯠꯈ꯭ꯔꯦ ꯑꯣ ꯋꯥꯔꯤ ꯑꯁꯥꯡ ꯃꯃꯥ ꯂꯩꯔꯤ ꯑꯅꯤꯁꯤ ꯃꯔꯛꯇ ꯑꯗꯨꯗꯣ ꯍꯣꯔꯦꯟ ꯃꯇꯝ
ꯍꯧꯖꯤꯛꯇꯤ ꯈꯔ ꯃꯇꯝ ꯀꯩꯅꯣꯃ ꯇꯧꯔꯦ ꯃꯇꯝ ꯏꯕꯥꯅꯤ ꯋꯥꯔꯤ ꯁꯥꯕ ꯉꯣꯔꯣꯏ ꯍꯣꯔꯦꯟ ꯐ꯭ꯔꯤ ꯇꯥꯏꯝ ꯂꯩꯕ ꯃꯇꯝꯗ ꯑꯗꯨꯒꯤꯗꯣ ꯑꯩꯅ ꯁꯔꯛꯀꯦ ꯑꯩ ꯀ꯭ꯂꯥꯁ ꯁꯦꯚꯦꯟ ꯅ ꯍꯣꯁꯦꯜ ꯈꯤꯕꯅꯦ ꯃꯗꯨꯗꯒꯤ ꯌꯨꯝꯗ ꯁꯨꯂꯥꯏ ꯂꯩꯇ꯭ꯔꯕꯅꯦ
ꯑꯣ
ꯑꯁ ꯌꯨꯝ ꯂꯩ ꯀ ꯀꯥꯟꯗ ꯈꯨꯟꯗ ꯂꯩꯕ ꯃꯇꯝꯗ ꯐꯨꯠꯕꯣꯜꯁꯤꯅ ꯒꯦꯝ ꯈꯨꯟꯒꯤ ꯁꯥꯟꯅꯕꯗꯣ ꯍꯛꯆꯥꯡ ꯌꯥꯝ ꯐꯩꯌꯦꯕ ꯑꯩꯈꯣꯏꯁꯦꯈ꯭ꯔꯤꯕ ꯀꯔꯤꯕ ꯅꯨꯡꯁꯥꯅ ꯌꯥꯏꯔꯁꯨ ꯃꯨꯖꯔꯁꯨ ꯍꯛꯆꯥꯡꯒꯤꯗꯃꯛ ꯌꯥꯝ ꯐꯩꯕ ꯍꯣꯁꯇꯦꯜꯗ ꯆꯠꯈ꯭ꯔꯕ ꯃꯇꯨꯡꯗ ꯐꯨꯠꯕꯣꯜꯁꯨ ꯁꯥꯟꯅꯗ꯭ꯔꯦ ꯑꯩ ꯖꯤꯝꯅꯥꯁꯇꯤꯛ ꯃ ꯌꯥꯝ ꯄꯥꯝꯃꯅꯦꯕ
ꯑ
ꯕꯦꯛ ꯐ꯭ꯂꯤꯞ ꯐ꯭ꯔꯟ ꯐ꯭ꯂꯤꯞꯀꯨꯝꯕꯗꯣ ꯑꯦꯛꯁꯔꯁꯥꯏꯁꯀꯨꯝꯕ ꯇꯧꯕꯗꯤ ꯌꯥꯝ ꯄꯃ ꯃꯅꯤ ꯑꯗꯨ ꯍꯣꯁꯇꯦꯜ ꯆꯠꯈ꯭ꯔ ꯃꯇꯨꯡꯗ ꯑꯩꯅ ꯂꯥꯛꯄ ꯍꯦꯛ ꯍꯣꯁꯇꯦꯜꯗꯨꯗꯨꯗ ꯑꯗꯨꯝ ꯃꯤꯖꯦ ꯌꯥꯝ ꯈꯔꯗꯤ ꯁꯥꯊꯤꯔꯝꯃꯦꯕ ꯍꯥꯏꯕꯗꯤ ꯁꯥꯟꯅꯕ ꯈꯣꯠꯄꯗꯤ ꯌꯥꯝ ꯇꯧꯗꯤ ꯇꯧꯔꯝꯃꯦꯕ ꯑꯗꯨ ꯑꯩꯅ ꯂꯥꯛ ꯄꯍꯦꯛ ꯃꯤ ꯑꯃꯛ ꯈꯨꯠ ꯇꯦꯛꯄ ꯍꯥꯏꯇꯥꯔꯦ ꯁꯅꯥꯕꯝ ꯃꯇꯝꯗ ꯃꯗꯨꯗꯒꯤ ꯋꯥꯔꯗꯟꯅ ꯂꯣꯏꯅ ꯊꯤꯡꯖꯤꯟꯒꯔꯦꯕ ꯑꯁ ꯁꯅꯥꯕ ꯐꯪꯗ꯭ꯔꯦ ꯃꯗꯨꯗꯒꯤꯗꯤ ꯐꯨꯠꯕꯣꯜꯁꯨ ꯐꯪꯗ꯭ꯔꯦ ꯌꯦ ꯑꯥ ꯇꯦꯞꯁꯇꯤꯛ ꯑꯗꯨ ꯑꯗꯥ ꯀꯔꯤꯁꯨ ꯐꯪꯗ꯭ꯔꯦ ꯍꯥꯏꯔꯤ ꯁꯤ ꯈꯛꯇꯅꯤꯀꯣ ꯑꯩꯅ ꯇꯧꯔꯤꯗꯣ ꯃꯗꯨ ꯑꯗꯒꯤꯗꯤ ꯉꯁꯥꯏ ꯈꯔ ꯈꯔ ꯍꯩꯈꯤꯕꯗꯣ ꯑꯗꯨꯝ ꯇꯞꯅ ꯇꯞꯅ ꯃꯥꯡꯒꯤꯕꯗꯣ ꯑꯗꯨꯃꯥꯏꯅ ꯇꯧꯋꯦꯕ
ꯑꯥ
ꯐꯨꯠꯕꯣꯜꯁꯨ ꯁꯥꯟꯅꯗ꯭ꯔꯦ ꯀ꯭ꯂꯥꯁ ꯏꯂꯚꯦꯟ ꯇꯨꯋꯦꯜꯐꯇ ꯐꯨꯠꯕꯣꯜ ꯈꯔ ꯁꯥꯟꯅꯩꯌꯦ ꯑꯗꯨ ꯚꯣꯂꯤꯕꯣꯜ ꯈꯔ ꯁꯥꯟꯅꯩꯌꯦ ꯑꯗꯣ ꯍꯧꯖꯤꯛꯇꯤ ꯐꯨꯠꯕꯣꯜꯁꯨ ꯁꯥꯟꯅꯗ꯭ꯔꯦꯗ ꯈꯨꯟꯒꯤ ꯁꯅꯥꯕ ꯃꯇꯝꯗ ꯑꯗꯨꯝ ꯂꯩꯀꯥꯏ ꯂꯩꯀꯥꯏꯒꯤꯗ ꯑꯗꯨꯝ ꯌꯥꯎꯕ ꯑꯗꯨꯁꯨ ꯆꯦꯟꯕ ꯉꯝꯗ꯭ꯔꯦꯗ ꯍꯧꯖꯤꯛꯇꯤ ꯅꯣꯏꯔꯝꯅꯤꯅ ꯎꯝ ꯍꯥꯟꯅꯗꯒꯤ ꯈꯔ ꯈꯔ ꯁꯅꯥ ꯂꯩꯔꯗꯤ ꯍꯛꯆꯥꯡꯗꯣ ꯀꯔꯤꯁꯤꯔ ꯐꯤꯠꯇ ꯂꯩꯒꯅꯤ ꯍꯨꯖꯤꯛꯇꯤ ꯈꯥꯗꯤ ꯅꯣꯏꯈ꯭ꯔꯦ ꯈꯪꯗ꯭ꯔꯦ ꯄꯨꯟꯁꯤꯁꯤꯁꯨ ꯑꯝ ꯈꯪꯗꯦ ꯑꯗꯨꯝ ꯁ꯭ꯀꯨꯜ ꯀꯥꯔ ꯀꯥꯔꯒ ꯀꯣꯂꯦꯖ ꯀꯥꯔ ꯀꯥꯔꯒ ꯂꯣꯏꯁꯤꯜꯂꯒ ꯊꯕꯛ ꯐꯪꯗ꯭ꯔꯒ ꯑꯗꯨꯝ ꯁꯨꯃꯥꯏꯅ
ꯁꯥꯁ
ꯋꯥꯗꯔꯣ
ꯋꯥꯗꯦ ꯗꯥꯏꯝ
ꯅꯣꯏ ꯅꯨꯄꯤꯕꯨꯗꯤ ꯅꯨꯄꯥ ꯑꯗꯨꯗꯥ ꯑꯗꯨꯝ ꯍꯥꯡꯔꯛꯀꯅꯤꯅꯦ ꯑꯃ ꯑꯣꯏꯔꯁꯨ ꯑꯃ ꯑꯣꯏꯔꯗꯤ ꯑꯈꯣꯏꯗꯤ ꯊꯕꯛ ꯐꯪꯗ꯭ꯔꯗꯤ ꯅꯨꯄꯤ ꯈꯔ ꯑꯄꯪꯕꯗꯤ ꯍꯥꯏꯕ ꯌꯥꯔꯣꯏꯗꯨ ꯑꯣꯏꯔꯁꯨ ꯑꯦꯗꯖꯁ ꯇꯧꯕ ꯌꯥꯕ ꯃꯣꯏꯅ ꯑꯈꯣꯏꯒꯤ ꯏꯁꯇꯦꯟꯗꯔꯠ ꯌꯥꯏ ꯑꯥꯏꯅ ꯑꯇꯣꯄ ꯊꯤꯕ ꯇꯥꯕꯅꯤꯅꯦ
ꯎꯝ ꯊꯤꯌꯨ ꯊꯤꯑꯣ ꯍꯥ ꯌꯥꯝ ꯁꯥꯏꯍꯦ
ꯌꯥꯝ ꯁꯥꯕ꯭ꯔꯣ
ꯁꯥꯏꯌꯦ ꯁꯥꯏꯌꯦ
ꯎꯝ ꯏꯪ ꯏꯪꯍꯟꯕꯤꯌꯨꯔꯣ
ꯀꯃꯥꯏꯅ ꯏꯪꯍꯟꯒꯦꯔꯣ
ꯑꯩꯉꯣꯟꯗ ꯂꯥꯑꯣ ꯑꯗꯨ ꯑꯣꯏꯔꯗꯤ ꯑꯩꯉꯣꯟꯗ ꯂꯥꯎ ꯑꯩꯉꯣꯟꯗ ꯂꯥꯎ
ꯑꯩꯔꯨꯝ ꯍ ꯍ ꯌꯥꯔꯦ ꯌꯥꯔꯦ ꯌꯥꯝ ꯁꯥ ꯁꯥꯅꯕ ꯅꯉꯣꯟꯗ ꯂꯥꯛꯑꯥ ꯀꯅꯥꯅ ꯏꯪꯒꯦ ꯍꯥꯏ꯭ꯕꯔꯣ
ꯌꯥꯝ ꯁꯥꯟꯅꯕꯖꯤꯅꯤꯅꯦ
ꯐꯕꯗꯨꯔꯣ ꯍꯨꯝ
ꯁꯥꯅꯤ ꯀꯩꯅꯣ ꯃꯔꯛ ꯃꯔꯛꯇꯗꯤ ꯁꯤ ꯍꯨꯝ ꯍꯨꯝ ꯋꯥꯔꯤꯁꯦ ꯅꯨꯡꯉꯥꯏꯕꯅꯦ
ꯃꯤꯗꯤ ꯌꯥꯝ ꯋꯥꯔꯝꯒꯗꯕꯅꯦ
ꯇꯥꯕ ꯃꯤꯖꯨ ꯅꯣꯛꯐꯦꯠ ꯅꯣꯛꯐꯦꯠ ꯇꯧꯔ ꯂꯩꯔꯝꯒꯅꯤ
ꯎꯝ ꯑꯗꯨꯗꯒꯤ ꯂꯣꯏꯅ ꯀꯛꯄꯗꯤ ꯅꯨꯡꯉꯥꯏꯅꯤ
ꯑꯈꯣꯏꯅ ꯋꯥꯔꯤ ꯁꯥꯕꯗꯤ ꯑꯗꯨꯝ ꯅꯨꯡꯉꯥꯏꯕꯅꯤꯗ ꯌꯥꯕꯅꯤꯗ ꯌꯥꯕꯅꯤꯗ ꯁꯤ ꯃꯇꯥꯡꯗꯗꯤ
ꯎꯝ ꯌꯥ
ꯥꯆꯛ ꯆꯥꯛ ꯆꯥꯔꯕꯣ ꯅꯪ ꯉꯁꯥꯏ ꯍꯥꯏꯕꯗꯣ
ꯑꯩ ꯑꯩ ꯑꯩꯔꯣ ꯑꯩꯗꯤ ꯆꯥꯗ꯭ꯔꯤꯗ ꯉꯥꯏꯍꯥꯛ ꯂꯩꯔꯗꯤ ꯆꯥꯔꯅꯤ ꯆꯥꯛ ꯃꯇꯝꯗꯣ ꯄꯨꯡ ꯕꯥꯔꯣ ꯄꯨꯡ ꯔꯣ ꯄꯨꯡ ꯑꯃꯗ ꯑꯗꯨꯝ ꯆꯥꯏꯔꯛꯑꯦ ꯑꯦꯕ꯭ꯔꯤꯗꯦ
ꯍꯥ
ꯄꯨꯡ ꯕꯥꯔꯣꯒ ꯄꯨꯡ ꯑꯃ ꯑꯁꯤ ꯀꯔꯛꯇ ꯑꯗꯨꯝ ꯆꯥꯏꯌꯦꯕ ꯆꯥꯛꯇꯣ
ꯑꯩ ꯍꯟꯗꯛꯁꯦ ꯂꯥꯏꯔꯤꯛ ꯄꯥꯒꯦꯅ ꯈꯔ ꯉꯟꯅ ꯆꯥꯕꯅꯦ ꯑꯁ ꯄꯥꯃ ꯉꯝꯗꯔꯔꯤꯕꯣ ꯎꯝ
ꯀꯩꯒꯤꯅꯣ ꯑꯩꯒꯤ ꯋꯥꯈꯜ ꯈꯟꯕꯒꯤꯔꯣ
ꯍꯣꯏꯅꯦ ꯅꯪꯕꯨ ꯊꯦꯡꯅꯅꯤꯡꯕ
ꯑꯗ ꯎꯝ ꯎꯝ ꯎꯝ ꯄꯥꯎ ꯄꯥꯎ ꯂꯥꯏꯔꯤꯛ ꯄꯥꯗꯅ ꯁꯦ ꯀꯨꯏꯔꯔꯣꯏ ꯑꯩꯅꯦ ꯌꯥꯝ ꯋꯥꯠꯂꯤꯗ
ꯂꯣꯛꯇꯥꯛ ꯍꯧꯖꯤꯛ ꯂꯣꯛꯇꯥꯛ ꯃꯣꯏꯔꯥꯡꯒꯤ ꯑꯃ ꯂꯩꯗꯅ ꯐꯝꯕꯤ ꯃꯊꯛꯇ ꯌꯨꯝꯁꯥꯔ ꯑꯃꯗꯣ
ꯈ ꯈꯪꯕꯨꯣꯗꯤ ꯈꯪꯥꯏ
ꯍꯣꯝ ꯏꯁꯇꯦ ꯑꯩꯁꯨ ꯆꯠꯇ꯭ꯔꯤꯗ ꯃꯗꯨꯗ ꯑꯣꯏꯅ ꯂꯩꯔꯤꯁꯦ ꯕ ꯏꯕꯥꯅꯤ
ꯁꯦꯁ ꯂꯩꯔꯨꯁꯦ ꯀꯥꯏꯅ ꯇꯥꯠ ꯑꯩ ꯌꯥꯝ ꯅꯨꯡꯗꯥꯡ ꯃꯄꯥꯟ ꯌꯥꯝ ꯊꯣꯛꯄ ꯌꯥꯕ ꯇꯥꯏꯞꯇꯅ
ꯑꯦ ꯅꯣꯡꯃ ꯏꯌꯥꯅꯤꯗ
ꯑꯗꯨꯝ ꯎ ꯀꯅꯥꯅ ꯑꯗꯨꯃꯥꯏꯅ ꯂꯩꯕ ꯆꯠꯅꯕ꯭ꯔꯣ
ꯆꯠꯅꯥꯔꯤ ꯏꯗꯗꯤ ꯃꯤꯝ ꯈꯣꯏ ꯑꯦꯝ ꯈꯣꯏ ꯆꯠꯅꯔꯤ
ꯆꯅꯤꯗꯤ
ꯎꯝ ꯑꯗꯨꯃꯛ ꯐꯖꯕ ꯖꯒꯥ ꯑꯗꯨꯃꯛ ꯅꯨꯡꯉꯥꯏꯕ ꯖꯒꯥ ꯑꯗꯨ ꯅꯪ ꯆꯠꯅꯤꯡꯗ꯭ꯔꯗꯤ ꯉꯥꯁꯨ ꯉꯥꯁꯨ ꯗꯥꯔꯛ ꯔꯛ ꯐꯥꯔ ꯆꯥꯂꯨꯔꯦ ꯑꯩꯈꯣꯏ ꯑꯩꯈꯣꯏ ꯆꯨꯝꯅꯦ ꯄꯨꯔ
ꯉꯅꯥꯐꯥꯅꯤ ꯑꯗꯨꯒꯨꯝꯕ ꯃꯐꯝꯗꯨꯗꯤꯀꯣ ꯀꯩꯅꯣ ꯍꯣꯔꯦꯟ ꯌꯥꯝ ꯐ꯭ꯔꯦꯟ ꯃꯌꯥꯝꯒ ꯆꯠ
ꯑꯗꯨ ꯐ꯭ꯔꯦꯟ ꯌꯥꯝ ꯆꯠꯂꯁꯨ ꯅꯨꯡꯉꯥꯏꯅꯤ ꯑꯗꯨ ꯏꯕꯥꯅꯤ ꯆꯥꯟꯁ ꯐꯪꯗ꯭ꯔꯗꯤ
ꯀꯔꯤ ꯆꯖ
ꯑꯦ ꯅꯪ ꯆꯥꯟꯁ ꯄꯥꯟꯝꯗ꯭ꯔꯣ ꯑꯩꯒ
ꯀꯔꯤ ꯆꯥꯟꯁ꯭ꯔꯣ ꯃꯤ ꯄꯨꯂꯞ ꯐꯝꯃꯒ ꯋꯥꯔꯤ ꯁꯥꯔ ꯂꯣꯏꯔꯦ ꯇꯨꯝꯗꯕꯤꯗ
ꯅꯧꯃ ꯈ ꯊ